ꯍꯜꯂꯣ ꯇꯥ
ꯑꯣ ꯇꯥꯏ ꯅꯨꯡꯉꯥꯏꯔꯤꯕ꯭ꯔꯣ
ꯑꯁ ꯑꯗꯨꯝ ꯅꯨꯡꯉꯥꯏꯔꯦꯅꯦ
ꯑꯩꯁꯨ ꯉꯔꯥꯡꯅ ꯎꯝ ꯑꯩ ꯑꯩꯁꯨ ꯉꯔꯥꯡꯅꯀꯣ ꯇꯝꯄꯥꯛꯇꯒꯤ ꯆꯤꯡꯗ ꯀꯥꯔꯛꯄ
ꯑꯣ ꯅꯪ ꯇꯝꯄꯥꯛꯇ ꯂꯥꯛꯑꯦ ꯍꯥꯏꯕꯗꯨꯔꯣ
ꯎꯝ ꯇꯝꯄꯥꯛꯇ ꯂꯥ ꯎꯝ ꯇꯝꯄꯥꯛꯇ ꯂꯥꯛꯔꯒ ꯎꯝ ꯇꯝꯄꯥꯛꯇ ꯂꯥꯛꯔꯒ ꯑꯥ ꯀꯩꯅꯣꯒ ꯆꯤꯡꯗ ꯀꯥꯈ꯭ꯔꯦꯕ
ꯑꯣ ꯀꯩꯀꯩ ꯂꯧꯔꯒ ꯑꯃꯨꯛꯀ ꯍꯜꯂꯤ
ꯑꯁ ꯑꯉꯥꯡꯒꯤ ꯑꯆꯥꯄꯣꯠꯒꯨꯝꯕ ꯑꯉꯥꯡ ꯑꯉꯥꯡꯒꯤ ꯐꯤꯔꯣꯟꯜꯒꯨꯝꯕꯀꯣ
ꯑꫭ
ꯑꯗꯨꯝ ꯈꯤꯇꯪ ꯂꯧꯅꯤꯡꯉꯥꯏ ꯂꯥꯛꯄꯅꯤꯗ
ꯑꯆꯥ ꯑꯆꯥ
ꯑꯩꯁꯨ ꯅꯪꯉꯣꯟꯗ ꯀꯩꯅꯣ ꯂꯥꯛꯀꯦ ꯇꯧꯕꯅꯦꯕ ꯑꯗꯨ ꯑꯁ ꯀꯩꯅꯣꯒꯤ ꯋꯦꯗꯔꯁꯨ ꯌꯥꯝ ꯅꯨꯡꯉꯥꯏꯇꯕ ꯅꯣꯡꯁꯨ ꯆꯨꯕ ꯁꯥꯕ ꯃꯇꯝꯗ ꯁꯥꯥꯁꯨ ꯁꯥꯒꯟꯕꯀꯣ
ꯍꯣꯏ
ꯑꯁ ꯑꯗꯨꯒꯤ ꯅꯪꯉꯣꯟꯗ ꯀꯣꯏꯔꯛꯄ ꯑꯁ ꯃꯇꯝ ꯂꯩꯇ꯭ꯔꯦꯅꯦ
ꯑꫭ ꯅꫭꯡꯃ ꯅꯣꯡꯃ ꯂꯛꯑꯣ
ꯎꯝ ꯅꯪꯁꯨ ꯑꯩ ꯅꯣꯡꯃ ꯀꯩꯅꯣꯒꯤ ꯂꯥꯛꯀꯦ ꯇꯧꯕ ꯃꯇꯝꯗ ꯅꯪ ꯊꯕꯛ ꯆꯠꯊꯣꯛꯈ꯭ꯔꯦ ꯑꯩ ꯌꯨꯝꯗ ꯂꯩꯇꯦ ꯍꯥꯏꯕꯒꯤ ꯑꯩꯁꯨ ꯂꯥꯛꯇꯕꯅꯤꯅꯀꯣ ꯍꯟꯗꯛꯇꯤ ꯎꯝ
ꯃꯣꯏꯁꯨ ꯊꯕꯛ ꯈꯔ ꯆꯤꯟꯕꯅꯤꯅꯀꯣ ꯍꯧꯖꯤꯛꯀꯥꯟ
ꯎꯝ ꯎꯝ ꯅꯪ ꯅꯍꯥꯟꯒꯤ ꯑꯗꯨꯝ ꯊꯕꯛꯇꯣ ꯑꯗꯨꯝ ꯇꯧꯔꯤꯕ꯭ꯔꯣ
ꯍꯣꯏ ꯇꯧꯋꯤꯗ
ꯎꯝ ꯍꯟꯗꯛꯇꯤ ꯀꯩꯅꯣꯒꯤ ꯑꯗꯨꯗꯤ ꯌꯥꯝ ꯐꯔꯕꯅꯤꯅꯦ ꯍꯟꯗꯛꯇꯤ
ꯍꯥꯥ
ꯍꯟꯗꯛꯇꯤ ꯌꯥꯝ ꯐꯔꯝꯒꯅꯦꯕ ꯑꯗꯨꯗꯤ
ꯍꯣꯏ ꯍꯧꯖꯤꯛꯄꯨꯗꯤ ꯅꯨꯡꯉꯥꯏꯕꯗꯤ ꯍꯧꯔ‌ꯦ ꯑꯗꯨ ꯅꯍꯥꯟ ꯑꯩꯈꯣꯏ ꯍꯥꯟꯅ ꯂꯥꯛꯄ ꯃꯇꯝꯗꯨꯗꯤ ꯑꯁ
ꯎꯝ
ꯌꯥꯝ ꯋꯔ‌ꯦ
ꯎꯝ ꯑꯩꯁꯨ ꯈꯪꯗ꯭ꯔꯦꯅꯦ ꯑꯩꯁꯨ ꯅꯍꯥꯟ ꯊꯕꯛ ꯑꯃ ꯇꯧꯕꯅꯦꯕ ꯑꯗꯨ ꯇꯣꯛꯊꯣꯛꯈ꯭ꯔꯦꯕꯀꯣ ꯝꯕꯒꯦꯁ ꯎꯝ ꯑꯕ ꯍꯧꯔꯦꯅꯦ ꯈꯪꯗ꯭ꯔꯦ ꯇꯧꯁꯤꯔꯥ
ꯊꯕꯛ ꯈꯔ ꯇꯧꯕꯅ ꯇꯧꯕꯅ ꯐꯗ꯭ꯔꯣꯅꯦ
ꯎꯝ ꯅꯪꯁꯨ ꯀꯨꯏꯗ꯭ꯔꯦ ꯍꯥꯏꯅꯦ ꯀꯩꯅꯣꯒꯤ ꯑꯗꯨ ꯑꯗꯨ ꯀꯩꯅꯣ ꯀꯩꯅꯣꯒꯤ ꯇꯝꯄꯥꯛꯇ ꯂꯥꯛꯄ ꯑꯥꯗꯒꯤ ꯂꯥꯛꯄꯗꯣ ꯅꯪꯁꯨ ꯊꯕꯛ ꯑꯃ ꯊꯕꯛ ꯊꯕꯛ ꯑꯃ ꯂꯩꯔꯒ ꯂꯥꯛꯄ꯭ꯔꯥ
ꯍꯣꯏ ꯊꯕꯥꯛ ꯊꯕꯥꯛꯇꯣ ꯑꯩ ꯑꯇꯣꯞꯄ ꯃꯐꯝꯗ ꯇꯧꯔꯒ ꯁꯤꯗ ꯑꯃꯨꯛꯀ ꯂꯩꯌꯦ ꯍꯥꯏꯅꯀꯣ
ꯎꯝ ꯎꯝ
ꯂꯥꯛꯄꯅ‌ꯦ
ꯑꯠꯆꯥ ꯑꯠꯆꯥ ꯑꯗꯨꯗꯤ ꯌꯥꯝ ꯐꯔꯦꯅꯦ ꯑꯗꯨꯗꯤ
ꯍꯣꯏ ꯑꯩꯈꯣꯏ ꯑꯩꯈꯣꯏ ꯃꯐꯝꯗ ꯊꯕꯛ ꯇꯧꯕꯗꯤ ꯈꯔ ꯅꯨꯡꯉꯥꯏꯗꯅ ꯃꯄꯥꯟꯗ ꯆꯠꯂꯒ ꯊꯕꯛ ꯇꯧꯕꯁꯦ ꯈꯤꯇꯪ ꯅꯨꯡꯉꯥꯏꯇꯦꯗꯅ ꯆꯠꯊꯣꯛ ꯆꯠꯁꯤꯟ ꯀꫭ ꯌꯥꯝ ꯇꯥꯡꯕꯅꯤꯅꯀꯣ
ꯑꯣꯀꯦ ꯑꯁ ꯑꯗꯨꯗꯤ ꯍꯟꯗꯛꯇꯤ ꯌꯥꯝ ꯐꯔꯦꯅꯦ ꯑꯗꯨꯗꯤ ꯅꯣꯏꯒꯤ ꯊꯕꯛ ꯇꯧꯐꯝꯗꯨꯗꯤ
ꯎꯝ
ꯍꯟꯗꯛꯇꯤ ꯎꯝ ꯑꯥ ꯑꯗꯨꯃꯥꯏ ꯀꯧꯔꯛꯀꯦ ꯌꯦꯟꯁꯪ ꯑꯍꯥꯎꯕ ꯆꯥꯃꯤꯟꯅꯁꯤ
ꯍꯣꯏ ꯍꯣꯏ
ꯍꯔꯥꯎ ꯍꯔꯥꯎꯃꯟ ꯑ ꯍꯔꯥꯎꯕꯒꯤꯀꯣ
ꯍꯣꯏ
ꯅꯥꯍꯟ ꯀꯩꯅꯣꯗ ꯅꯍꯥꯟ ꯀꯩꯅꯣꯒꯤ ꯑ ꯆꯣꯄ꯭ꯔꯗ ꯂꯥꯛꯑꯦ ꯑꯗꯨꯝ ꯍꯥꯏꯕꯗꯣ ꯑꯗꯨ ꯑꯗꯨꯗ ꯂꯥꯛꯄ꯭ꯔꯥ
ꯍꯣꯏ ꯑꯗꯨꯝ ꯂꯥꯛꯄꯅꯦ ꯆꯣꯞꯄ꯭ꯔꯗ ꯅꯠꯇ꯭ꯔꯗꯤ ꯑꯩꯈꯣꯏꯗꯤ ꯆꯠꯊꯣꯛ ꯆꯠꯗꯤꯡꯗꯣ ꯈꯤꯇꯪ ꯋꯥꯕꯀꯣ
ꯑꯥ ꯑꯥ ꯑꯗꯒꯤ ꯇ꯭ꯔꯦꯟꯗ ꯆꯠꯄꯁꯨ ꯃꯇꯝ ꯆꯪꯕꯀꯣ
ꯍꯣꯏ ꯑꯗꯣ ꯍꯧꯖꯤꯛꯇꯤ ꯅꯣꯡꯁꯨ ꯐꯖꯅ ꯇꯥꯕꯅꯤꯅ ꯇ꯭ꯔꯦꯟ ꯆꯠꯄꯁꯦ ꯈꯤꯇꯪ ꯅꯨꯡꯉꯥꯏꯇꯕ ꯀꯣ
ꯎꯝ
ꯍꯤꯂꯤꯗꯁꯨ ꯑꯗꯨꯝ ꯇꯧꯋꯦꯗ ꯋꯦꯗꯔ ꯌꯥꯗ꯭ꯔꯗꯤ ꯑꯗꯨꯝ
ꯎꯝ
ꯆꯠꯇꯦ
ꯎꯝ ꯎꯝ ꯑꯗꯨꯃꯥꯏꯅ ꯇꯧꯔꯝꯒꯅꯤ ꯍꯟꯗꯛꯇꯤ ꯑꯗꯨꯗꯤ ꯌꯦꯟꯁꯥꯡꯒꯨꯝꯕꯗꯤ ꯑꯍꯥꯎ ꯑꯍꯥꯎꯕ ꯆꯥꯔꯝꯒꯅꯤꯅꯦ ꯍꯥꯃꯦꯡꯒꯨꯝꯕ ꯎꯝ
ꯍꯥꯃꯦꯡꯗꯤ ꯑꯩ ꯆꯥꯅꯤꯡꯗꯦ ꯃꯅꯝ ꯂꯩ
ꯎꯝ ꯎꯝ ꯅꯍꯥꯟꯗꯤ ꯅꯪ ꯌꯝ ꯆꯥꯕ ꯀꯩꯅꯣꯒꯤ ꯍꯥꯃꯦꯡꯗꯤ ꯌꯥꯝ ꯍꯥꯎꯋꯦ ꯍꯥꯏ ꯍꯥꯏꯗꯥꯏꯅꯦ ꯅꯍꯥꯟꯗꯤ ꯑꯗꯨ ꯍꯟꯗꯛꯇꯤ ꯆꯥꯗ꯭ꯔꯦ ꯊꯣꯛꯄ ꯍꯧꯕ꯭ꯔꯣ ꯆꯥꯃꯟꯕꯒꯤ
ꯍꯣꯏ ꯑꯗꯨ ꯑꯣꯏꯕ꯭ꯔꯥ ꯈꯪꯗꯦ ꯃꯅꯨꯡ ꯃꯅꯨꯡ ꯁꯥꯒꯤꯗꯤ ꯍꯥꯎꯗꯤ ꯍꯥꯎꯋꯦ
ꯎꯝ ꯑꯗꯨꯅꯦ ꯍꯥꯃꯦꯡꯁꯨ ꯑꯗꯨꯝ ꯆꯥꯔꯗꯤ ꯃꯅꯝ ꯆꯥꯊꯣꯛꯄꯅꯦꯕ
ꯑꯁ ꯈꯪꯗ꯭ꯔꯦ ꯅꯣꯏꯗꯤ ꯅꯪꯗꯤ ꯑꯩ ꯀꯩ ꯏꯟꯖꯥꯡ ꯊꯣꯡꯒ ꯆꯥꯔꯦ
ꯑꯩ ꯍꯟꯗꯛ ꯀꯩꯅꯣꯒꯤ ꯑꯩꯁꯨ ꯊꯕꯛ ꯇꯧꯔꯒ ꯌꯨꯝꯗ ꯍꯜꯂꯛꯄꯅꯤꯅꯀꯣ
ꯑꯣ
ꯆꯤꯡꯗ ꯂꯥꯛꯄꯅꯤꯅ ꯀꯩꯅꯣꯒꯤ ꯎꯁꯣꯏꯒꯨꯝꯕ ꯃꯣꯏꯒꯤ ꯍꯪꯒꯥꯝꯒꯨꯝꯕ ꯎꯝ
ꯇꯧꯔꯦꯅꯦ ꯅꯨꯡꯉꯥꯏꯔꯅꯤꯅꯦ
ꯑꯥ ꯈꯪꯗ꯭ꯔꯦ ꯅꯨꯡꯉꯥꯏ ꯅꯨꯡꯉꯥꯏꯌꯦ ꯍꯥꯏꯕ ꯇꯥꯔꯦ ꯎ
ꯍꯣꯏ ꯅꯨꯡꯉꯥꯏꯒꯗꯕꯅꯦ ꯑꯩꯈꯣꯏ ꯄꯨꯟꯁꯤꯁꯦ
ꯎꯝ
ꯍꯣꯔꯦꯟꯗꯤ ꯍꯔꯦꯟꯦꯟꯗꯤ ꯕꯣꯜ ꯐꯖꯅ ꯌꯦꯡꯁꯦ
ꯑꯥ ꯑꯗꯨ ꯌꯦꯡꯁꯦ ꯌꯦꯡ ꯑꯩꯁꯨ ꯌꯦꯡꯅꯤꯡꯉꯥꯏꯀꯣ
ꯍꯣꯏ
ꯇꯣꯏ ꯇꯣꯏꯅ ꯇꯧꯅꯦ
ꯑꯗꯨꯒꯨꯝꯕ ꯅꯨꯃꯤꯠꯇꯣ ꯌꯦꯡꯗꯗꯤ
ꯎꯝ
ꯀꯔꯝ ꯀꯥꯟꯗ ꯌꯦꯡꯗꯣꯏꯅꯕ ꯅꯠꯇ꯭ꯔꯣ
ꯑꯥ ꯑꯥ ꯍꯟꯗꯛꯅ ꯁꯥꯅꯕꯗꯣ ꯐꯒꯅꯤꯕ
ꯑ ꯑꯉꯥꯡꯁꯤꯡꯗꯤ ꯂꯣꯏ ꯁꯅꯕ ꯆꯠꯈ꯭ꯔ
ꯑꯉꯥꯡꯁꯤꯡꯗꯤ ꯑ ꯌꯨꯝꯗ ꯂꯩꯍꯧꯋꯤ ꯅꯣꯏꯁꯨ ꯁꯅꯥꯔꯒ ꯂꯩ ꯌꯨꯝꯗ ꯑꯃꯅ ꯇꯨꯝꯃꯀꯣ ꯑꯃꯅ ꯇꯨꯝꯃꯒ ꯄꯨꯔꯒ ꯂꯩꯕꯅꯤ
ꯎ ꯈꯔ ꯑꯉꯥꯡꯗꯨꯔꯣ
ꯎꯝ ꯄꯥꯈꯪ ꯄꯥꯈꯪ ꯄꯥꯈꯪ ꯑꯃꯗꯣ
ꯑꯥ
ꯅꯪꯗꯤ ꯅꯆꯥ ꯑꯩꯈꯣꯏꯗꯤ ꯌꯥꯝ ꯆꯥꯎꯔꯝꯒꯅꯤꯅꯦ ꯀ꯭ꯂꯥꯁ ꯇꯦꯟ ꯊꯥꯄ ꯂꯩꯈ꯭ꯔꯕ꯭ꯔꯥ
ꯍꯣꯏ ꯆꯍꯤꯍꯤ ꯅꯦꯛꯁꯇ ꯊꯥꯔꯅꯤ ꯇꯁꯦ
ꯎꯝ ꯑꯗꯨꯗꯤ ꯌꯥꯝ ꯐꯔꯦꯅꯦ ꯑꯃꯗꯤꯗꯤ ꯀꯩꯅꯣꯒꯤ ꯊꯕꯛ ꯐꯪꯈ꯭ꯔꯦ ꯍꯥꯏꯗꯥꯏꯅꯦ ꯑꯍꯟ ꯑꯍꯟꯥꯟꯕ ꯀꯩꯅꯣꯒꯤ ꯃꯆꯥꯅꯨꯄꯤꯗꯨꯗꯤ
ꯍꯣꯏ ꯊꯕꯛ ꯊꯕꯛ ꯇꯧꯔꯤꯌꯦ ꯍꯧꯖꯤꯛ
ꯎꯝ ꯎꯝ
ꯋꯥꯗꯤ ꯋꯥꯑꯦ ꯍꯥꯏ ꯑꯗꯨ ꯄꯩꯁꯥꯗꯤ ꯋꯥꯕꯒꯤ ꯁꯔꯨꯛꯀꯤ ꯈꯔ ꯋꯥꯠꯂꯤ ꯍꯥꯏꯌꯦ ꯍꯦ ꯑꯩꯅ ꯑꯇꯣꯞꯄ ꯑꯇꯣꯞꯄꯒꯤ ꯑꯃꯨꯛꯀ ꯌꯦꯡꯉꯣ ꯍꯥꯏꯔ ꯀꯥꯟꯗ ꯍꯣꯏ
ꯎꯝ
ꯊꯕꯛ ꯊꯕꯛ ꯇꯧꯅ ꯇꯧꯅ ꯑꯗꯨꯝ ꯌꯦꯡꯉꯁꯤꯅ ꯃꯥꯁꯨ ꯍꯗꯤ ꯍꯥꯏꯅꯦ
ꯎꯝ ꯃꯃꯥ ꯃꯃꯥ ꯃꯆꯥ ꯃꯃꯥ ꯃꯄꯥ ꯂꯥꯏꯔꯤꯛ ꯍꯩꯕ ꯉꯥꯛꯇ ꯑꯣꯏꯕꯒꯤ
ꯃꯄꯥ ꯃꯃꯥ ꯃꯆꯥ ꯃꯥꯟꯕꯒꯤ ꯑꯣꯏꯔꯝꯕꯅꯤ
ꯑꯠꯇꯦ ꯏꯁꯣꯔꯅ ꯏꯁꯣꯔꯅ ꯅꯨꯡꯁꯤꯅ ꯄꯤꯈꯤꯕꯅꯤ
ꯑꯣ ꯑꯗꯨ ꯎ ꯃꯄꯥ ꯃꯃꯥꯁꯨ ꯍꯩꯕꯤꯒꯤꯅꯦꯕ ꯑꯗꯨ ꯅꯪꯗꯤ ꯅꯆꯥꯈꯣꯏꯕꯨ ꯐꯖꯅ ꯌꯣꯛꯄꯤꯈ꯭ꯔꯦꯅꯦ ꯐꯔꯦꯅꯦ ꯍꯟꯗꯛ
ꯑꯁ ꯈꯪꯗꯔꯦ ꯏꯕꯥꯅꯤ ꯍꯣꯏ ꯏꯌꯥꯝꯕ ꯏꯇꯥꯎ ꯑꯃ ꯂꯩꯕꯗꯨ
ꯑꯥ
ꯃꯥꯁꯨ ꯑꯁ ꯑꯩꯉꯣꯟꯗꯗꯤ ꯐꯣꯟ ꯇꯧꯕ ꯌꯥꯕ ꯑꯩꯒꯤ ꯑꯩꯅ ꯇꯧꯕ ꯌꯥꯗꯕ
ꯎꯝ ꯎꯝ
ꯃꯥꯡꯁꯦ ꯌꯥꯝ ꯂꯨꯅ ꯂꯩꯔꯦ
ꯎꯝ ꯏꯇꯥꯎ ꯏꯕꯗꯁꯨ ꯅꯨꯡꯉꯥꯏꯔꯝꯝꯕꯅꯤꯅꯦ ꯍꯟꯗꯛꯇꯤ
ꯑꯁ ꯈꯪꯗꯦ ꯃꯥꯁꯦ ꯎꯕ ꯀꯨꯏꯔ ꯑꯥꯏꯁꯣ
ꯎꯝ ꯃꯥꯁꯨ ꯌꯥꯝ ꯐꯔꯕꯅꯤꯅꯦ ꯃꯥꯁꯨ ꯃꯄꯥꯟꯗ ꯂꯩ ꯍꯥꯏꯗꯅꯦ ꯏꯇꯧ ꯏꯕ ꯑꯗꯨ
ꯑꯩꯈꯣꯏ ꯑꯩꯈꯣꯏ ꯑꯩ ꯑꯩꯒꯤ ꯑꯩꯒ ꯂꯩꯃꯤꯟꯅꯩ ꯍꯥꯏꯗꯤ ꯑꯩꯈꯣꯏ ꯁꯤꯀꯤ ꯏꯃꯥꯗꯀꯣ
ꯑꯥ ꯑꯥ
ꯅꯍꯥꯟ ꯐꯣꯟ ꯇꯧꯔꯛꯦꯕ ꯑꯁ ꯐꯩꯅꯦꯜ ꯌꯦꯡꯅꯤꯡꯉꯥꯏꯗꯤ ꯑꯩꯉꯣꯟꯗ ꯂꯥꯛꯑꯣ ꯍꯥꯏꯅ
ꯑ ꯑꯥ ꯑꯗꯨꯗꯤ ꯐꯥꯏꯅꯦ
ꯑꯣ
ꯅꯍꯥꯟ ꯏꯇꯥꯎ ꯌꯦꯟꯕꯗꯣ ꯅꯪꯒꯤ ꯃꯈꯥꯗ ꯊꯕꯛ ꯇꯧꯕ ꯅꯠꯇ꯭ꯔꯣ
ꯍꯣꯏ ꯃꯥꯟ ꯃꯥꯅꯦ ꯃꯥꯅꯦ ꯑꯩꯅ ꯑꯃꯨꯛꯀ ꯆꯠꯄꯀꯣ ꯑꯗꯨꯒꯤ ꯃꯥ ꯊꯕꯛꯇꯣ ꯃꯥ ꯃꯉꯣꯟꯗ ꯁꯤꯟꯅꯈ꯭ꯔꯦ
ꯑꯣ ꯑꯣ ꯑꯁ ꯑꯗꯨꯗꯤ ꯌꯥꯝ ꯐꯩꯅ ꯑꯗꯨꯗꯤ ꯑꯗꯨꯗꯤ ꯍꯟꯗꯛꯇꯤ ꯃꯥꯗꯤ ꯌꯥꯝ ꯆꯥꯎꯔꯝꯒꯅꯤꯅꯦ
ꯃꯥꯁꯨ ꯄꯩꯁꯥ ꯍꯧꯖꯤꯛꯄꯨꯗꯤ ꯌꯥꯝ ꯄꯥꯏꯔꯦ ꯍꯥꯏꯌꯦ
ꯎꯝ ꯎꯝ
ꯑꯗꯨ ꯑꯗꯨꯗꯤ ꯑꯁ ꯃꯥꯗꯣ ꯒꯥꯔꯤ ꯑꯅꯧ ꯄꯂꯧꯔꯒ ꯍꯧꯖꯤꯛ ꯐꯖꯅ ꯇꯧꯔꯒ ꯂꯩꯅꯦ ꯃꯥꯗꯤ ꯅꯨꯄꯤꯁꯨ ꯊꯤꯗ꯭ꯔꯕꯅꯤꯅꯀꯣ
ꯎꯝ ꯎꯝ
ꯅꯨꯡꯉꯥꯏꯅ ꯂꯩꯔꯦꯅꯦ ꯍꯧꯖꯤꯛ ꯄꯥꯈꯪ ꯄꯥꯈꯪ ꯑꯔꯤ ꯑꯣꯏꯔꯒꯀꯣ
ꯑꯥ ꯃꯥꯒꯤ ꯑꯣꯇꯣꯗꯨꯔꯣꯡ
ꯑꯣꯇꯣꯗꯅꯦ ꯍꯣꯏ
ꯑꯗꯨ ꯐꯥꯏꯅꯦ ꯑꯣꯇꯣꯁꯨ ꯑ ꯑꯝ ꯑꯣꯇꯣ ꯊꯧꯕꯁꯨ ꯐꯩꯗ ꯑꯩꯈꯣꯏꯗꯤ ꯀꯩꯅꯣꯒꯤ ꯂꯧꯅꯉꯥꯏꯁꯨ ꯄꯩꯁꯥ ꯂꯩꯇꯕꯤꯅꯀꯣ
ꯑꯣ ꯑꯣ ꯑꯣꯛꯇꯣꯁꯦ ꯂꯥꯕꯨꯛꯀꯤ ꯐ꯭ꯂꯠꯇꯗꯤ ꯌꯥꯗꯤ ꯌꯥꯒꯗ ꯃꯥꯟꯗꯦꯅꯦ
ꯎꯝ
ꯑꯩꯅꯗꯤ ꯑꯣꯛꯇꯣꯒꯨꯝꯕꯗꯨꯗꯤ ꯂꯧꯔꯅꯨꯅ ꯍꯩꯕꯅꯦꯕ ꯃꯥꯅ ꯃꯥꯒꯤ ꯃꯃꯥꯅ ꯇꯨ ꯄꯥꯝ ꯏꯅꯦꯅ ꯍꯥꯏꯌꯦ ꯑꯩꯉꯣꯟꯗꯗꯤ
ꯑ ꯑ ꯑ ꯍꯨꯏꯌꯝ
ꯅꯍꯥꯟ ꯅꯣꯏ ꯏꯇꯥꯎ ꯑꯃ ꯌꯥꯝ ꯃꯨꯔꯒ ꯂꯩꯕꯗꯨꯗꯤ ꯑꯥ ꯀꯩꯅꯣꯗ ꯆꯠꯄ ꯃꯥꯜꯂꯦꯅꯦ
ꯍꯣꯏ ꯃꯥꯁꯨ ꯑꯃꯨꯛꯀ ꯍꯜꯂꯛꯑꯅꯤ ꯍꯥꯏꯌꯦ ꯃꯥꯒꯤ ꯊꯕꯥꯛꯇꯣ ꯋꯥꯏ ꯍꯥꯏꯌꯦ
ꯑ ꯑ ꯑ
ꯈꯪꯗ꯭ꯔꯦ ꯃꯥꯁꯨ ꯍꯜꯂꯛꯑꯅꯤ ꯍꯥꯏꯌꯦꯅ ꯑꯩꯉꯣꯟꯗ ꯄꯥꯎ ꯊꯥꯔꯛꯈꯤꯅꯤ
ꯎꯝ
ꯏꯇꯥꯎ ꯑꯃꯒꯤ ꯏꯇꯥꯎ ꯑꯃꯅꯀꯣ
ꯑꯗꯨꯗꯤ ꯅꯣꯏꯒꯤ ꯅꯣꯏꯒꯤ ꯀꯝꯄꯅꯤꯗ ꯂꯩꯍꯜꯂꯣꯅꯦ
ꯍꯣꯏ ꯃꯥꯅꯥ ꯃꯥꯅ ꯄꯥꯝꯃꯦ ꯍꯥꯏꯔꯗꯤ ꯑꯗꯨꯝ ꯌꯧꯍꯟꯕ ꯌꯥꯏꯅꯦ
ꯎꯝ
ꯃꯥꯅ ꯄꯝꯖ ꯄꯥꯝꯗꯗꯤ ꯇꯧꯒꯅꯤ
ꯎꯝ
ꯍꯁ ꯀꯨꯝꯁꯤꯖꯦ ꯑꯁ ꯋꯥꯕꯗꯤ ꯋꯥꯏꯍꯦ ꯊꯕꯛꯇꯣ ꯁꯨꯇꯤ ꯂꯥꯛꯇꯦ
ꯎꯝ
ꯑꯋꯥꯕ ꯉꯥꯛꯇꯅꯦ ꯄꯨꯟꯁꯤꯁꯦ ꯑꯩꯁꯨ ꯋꯥꯏꯗ ꯅꯪꯁꯨ ꯋꯥꯏ ꯏꯕꯥꯅꯤ ꯆꯞ ꯃꯥꯟꯅꯔꯦꯅꯦ ꯑꯗꯨꯗꯤ ꯏꯕꯥꯅꯤ ꯋꯥꯃꯟ ꯋꯥ ꯎꯝ
ꯐꯖꯅ ꯅꯪꯁꯨ ꯊꯕꯛ ꯑꯃ ꯑꯆꯧꯕ ꯐꯪꯈ꯭ꯔꯦ ꯍꯥꯏꯗꯥꯏꯅꯦ ꯅꯪꯅꯥ ꯍꯥꯏ
ꯑꯣ ꯑꯗꯨꯗ ꯑꯗꯨ ꯊꯕꯗꯣ ꯍꯣꯏ ꯇꯧꯕꯗꯤ ꯍꯧꯗ꯭ꯔꯦ ꯑꯗꯨꯒꯤ ꯑꯩꯒꯤ ꯃꯤꯡꯗꯤ ꯊꯣꯛꯄꯀꯣ ꯍꯧꯕꯗꯤ ꯍꯧꯗ꯭ꯔꯦ ꯑꯗꯨꯣ ꯎꯝ ꯂꯥꯛꯀꯗꯕ ꯊꯥꯗ ꯊꯕꯛ ꯇꯧꯅꯉ ꯂꯥꯛꯑꯣꯅ ꯍꯥꯏꯔꯛꯄꯀꯣ
ꯑꯣ ꯑꯣ ꯑꯣ ꯑꯁ ꯌꯥꯝ ꯅꯨꯡꯉꯥꯏꯔꯅꯤꯅꯦ ꯑꯗꯨꯗꯤ
ꯎꯝ ꯑꯗꯨꯗ ꯇꯧꯈ꯭ꯔꯁꯤꯔꯥꯅ ꯈꯟꯕꯒꯣ
ꯍꯣꯏ ꯅꯨꯡꯉꯥꯏꯔꯅꯤ ꯅꯪꯒꯤꯗꯣ ꯑꯩꯁꯨ ꯅꯍꯥꯟ ꯅꯇ ꯌꯦꯡꯉ ꯌꯦꯉꯣ ꯌꯦꯡꯉꯦ ꯑꯣ ꯅꯪ ꯅ ꯃꯥ
ꯎꯝ